ꯑꯥ ꯑ ꯇꯌꯦ ꯀꯤ ꯇꯧꯕ꯭ꯔꯣ ꯅꯪꯗꯤ
ꯀꯔꯤꯁꯨ ꯇꯧꯗꯦ ꯑꯉꯥꯡ ꯄꯨꯔꯒ ꯆꯊꯣꯛ ꯆꯠꯁꯤꯟ ꯆꯠꯁꯤꯟ ꯇꯧꯔꯒ ꯂꯩꯌꯦ
ꯑ ꯀꯔꯤ ꯍꯤꯡꯖꯡ ꯁꯔꯦꯗ ꯑꯩꯗꯤ ꯍꯧꯖꯤꯛꯅ ꯕ꯭ꯔꯦꯛ ꯊꯧꯔꯒ ꯂꯩ
ꯑꯣ ꯑꯩ ꯉꯁꯤ ꯑꯌꯨꯛꯁꯦ ꯀꯔꯤꯅ ꯁꯥꯡꯈꯄꯣ ꯑꯣ ꯑꯣꯛꯁꯥ ꯉꯔꯥꯡ ꯑꯣꯛꯁꯥ ꯆꯥꯕꯀꯣ ꯑꯗꯨ ꯐꯥꯎꯕ ꯑꯗꯣ ꯑꯃꯨꯛ ꯆꯥꯏ ꯑꯗꯨꯒ ꯍꯋꯥꯏ ꯆꯝꯐꯨꯠ ꯑꯃꯒ ꯏꯔꯣꯟꯕ ꯑꯃꯒ ꯆꯥꯏ
ꯑ ꯍꯥꯎꯅꯤ ꯑꯗꯨꯗꯤ
ꯍꯣꯏ ꯍꯥꯎꯋꯦ ꯅꯣꯏꯗꯤ ꯀꯔꯤ ꯃꯊꯦꯜ ꯑꯣꯏꯅ ꯆꯥꯔꯦ
ꯑꯩꯗꯤ ꯍꯣꯁꯇꯦꯜꯗ ꯂꯩꯕꯅꯤꯅ ꯃꯇꯔ ꯆꯥꯏ
ꯑꯁ ꯃꯇꯔꯁꯨ ꯍꯥꯎꯋꯦ ꯑꯩꯗꯣ ꯅꯍꯥꯟꯗꯣ ꯃꯇꯔ ꯆꯥꯅꯤꯡꯕꯒꯤꯀꯣ ꯃꯇꯔꯗꯣ ꯏꯁꯤꯡꯗ ꯇꯤꯜꯂꯒ ꯊꯝꯕꯅꯦꯕ ꯊꯝꯕꯗꯣ ꯑꯁ ꯑꯃꯨꯛ ꯊꯣꯡꯅꯤꯡꯉꯥꯏ ꯇꯟꯕꯒꯨꯝ
ꯇꯥꯕ꯭ꯔꯥ ꯉ
ꯑꯣ ꯍꯧꯖꯤꯛꯐꯥꯎ ꯅꯨꯃꯤꯠ ꯑꯅꯤ ꯁꯨꯒꯗꯧꯔꯦ ꯐ꯭ꯔꯤꯖ
ꯑꯣ ꯑꯩ ꯑꯩꯈꯣꯏꯗꯤ ꯆꯃꯟꯕꯒꯤ ꯆꯅꯤꯡ ꯄꯣꯛꯁ꯭ꯔꯦꯗꯥ ꯍꯧꯖꯤꯀꯤ
ꯍꯥꯏꯕ
ꯑ ꯆ ꯑ ꯃꯇꯔꯗꯥ
ꯑꯥ
ꯑ ꯆꯥꯃꯟꯕꯒꯤ ꯆꯥꯅꯤꯡꯕ ꯄꯣꯛꯇ꯭ꯔꯦ ꯍꯥꯏꯕ
ꯆꯃꯜꯅꯁꯨ ꯃꯅꯝꯁꯨ ꯂꯩꯕꯅꯤ
ꯍꯥ ꯍꯥ ꯍꯒꯗ ꯌꯥꯎꯗꯤ
ꯗꯥꯎꯗꯤ ꯑꯗꯨꯝ ꯄꯥꯝꯃꯦ ꯃꯇꯔꯁꯨ ꯄꯥꯝꯃꯦ ꯐꯖꯅ ꯊꯣꯡꯉꯒ ꯆꯥꯔꯗꯤꯀꯣ ꯅꯨꯡꯁꯤꯠ ꯀꯟꯕꯒꯤ ꯄꯥꯟ ꯊꯣꯛꯄꯁꯨ ꯌꯥꯝ ꯅꯨꯡꯉꯥꯏꯇꯦ ꯉꯁꯤꯗꯣ
ꯎꯝ ꯑꯗꯨ ꯑ ꯑꯗꯨ ꯎꯝ
ꯅꯨꯡꯁꯥ ꯌꯥꯝ ꯀꯟꯅ ꯊꯣꯛꯂꯛꯑꯦꯕ
ꯎꯝ ꯀꯅꯥꯊꯋꯥꯏ
ꯑꯣ ꯀ꯭ꯔꯦꯍꯁꯤꯔ ꯅꯣꯡ ꯆꯨꯗꯥꯅꯤꯡꯉꯥꯏ ꯀꯔꯤ ꯍꯥꯏꯕ ꯀꯔꯤ ꯍꯥꯏꯁꯤꯔꯥ ꯅꯨꯡꯁꯤꯠ ꯌꯥꯝ ꯀꯟꯕ ꯖꯥꯠꯅꯦ ꯅꯣꯡ ꯑꯃꯨꯛ ꯅꯣꯡ ꯑꯃꯨꯛ ꯊꯤꯡꯕ ꯖꯥꯠꯅꯦ ꯃꯣꯏꯅ ꯅꯨꯡꯁꯤꯠꯅ ꯅꯣꯡ ꯊꯤꯡꯕ ꯖꯥꯠꯅꯦꯕ ꯑ
ꯅꯪꯗꯤ ꯍꯧꯖꯤꯛꯀꯥꯟꯗꯤ ꯀꯗꯥꯏꯗ ꯂꯩꯕ꯭ꯔꯥ
ꯑ ꯎꯝ ꯐꯝꯁꯦ ꯀꯔꯝꯥꯏꯅ ꯍꯥꯏꯁꯤꯔ ꯈꯪꯗꯦ
ꯎ
ꯀ ꯂꯩꯏꯕ꯭ꯔꯣ
ꯑ ꯑꯩꯗꯤ ꯁ꯭ꯀꯨꯜꯗꯤ ꯀꯥꯕꯗꯤ ꯂꯣꯏꯈ꯭ꯔꯦ ꯇ꯭ꯔꯦꯅꯤꯡ ꯥ ꯆ
ꯑꯣ ꯑꯣ ꯑꯣ ꯐꯩꯌꯦꯅ ꯑꯗꯨꯅ
ꯎꯝ ꯍꯗꯗ ꯂ ꯂꯔꯤ ꯑꯗꯔꯦꯁꯨ ꯄꯋꯥꯕꯨꯁ ꯇꯥꯟꯖ
ꯍꯣꯏ ꯂꯥꯏꯔꯤꯛ ꯄꯥꯕ ꯇꯜꯂꯦ ꯑꯗꯨ ꯑꯣꯏꯔꯗꯤ ꯑꯗꯨꯝꯝ ꯀꯔꯤ ꯍꯥꯏꯁꯤꯦꯔꯥ ꯇ꯭ꯔꯦꯟꯅꯤꯡꯒꯨꯝꯕ ꯊꯧꯔꯒ ꯆꯠꯂꯒ ꯀꯣ ꯀ ꯍꯥꯏꯁꯤꯔ ꯊꯕꯛ ꯑꯃ ꯂꯩꯕꯅ ꯐꯕꯅꯤ ꯅꯠꯇ꯭ꯔꯗꯤ ꯑꯁ ꯑꯩꯈꯣꯏꯒꯨꯝꯕꯗꯤ ꯀꯩꯁꯨ ꯇꯧꯗ꯭ꯔꯒ ꯑꯃꯨꯛ ꯂꯨꯍꯣꯡꯕꯒꯤꯀꯣ ꯐ꯭ꯔꯤꯗ ꯂꯩꯕꯅꯤ ꯀꯔꯤꯁꯨ ꯇꯧꯅꯤ ꯂꯒ
ꯑꯗꯣ ꯑꯉꯥꯡꯗꯤ ꯀꯌꯥ ꯂꯩꯕ꯭ꯔꯥꯝꯒꯦ
ꯑꯃ ꯑꯉꯥꯡ ꯑꯃꯈꯛꯇ ꯉꯥꯏꯔꯤꯌꯦꯦ ꯅꯨꯄꯥ ꯃꯆꯥ ꯑꯃ ꯎꯝ ꯊꯥ ꯃꯉꯥ ꯈꯛꯇ ꯉꯥꯏꯔꯤꯌꯦꯦ
ꯑ
ꯃꯥꯁꯨ ꯁꯥꯃꯟꯕꯒꯤ ꯄꯔꯁꯨ ꯀꯞꯄꯦ ꯁꯅꯥ ꯍꯂꯁꯨ ꯀꯞ ꯃ ꯄꯨꯔꯒ ꯑꯗꯨꯝ ꯆꯠꯂꯒ ꯂꯩꯕꯅꯦ ꯁꯥꯃꯟꯕꯒꯤꯀꯣ ꯃꯩ ꯁꯨ ꯈꯔ ꯅꯨꯡꯁꯤꯠ ꯂꯥꯛꯔꯗꯤ ꯃꯩ ꯆꯠꯀꯅꯤ ꯈꯔ ꯅꯅꯨꯡ ꯂꯥꯎꯔꯗꯤ ꯃꯩ ꯆꯠꯀꯅꯤ ꯑꯁ ꯌꯥꯝ ꯇꯜꯂꯦ ꯍꯧꯖꯤꯛꯀꯥꯟꯗꯤ
ꯎ ꯎꯝ ꯅꯨꯡꯁꯥ ꯁꯥꯃꯟꯕꯗꯒꯤ ꯏꯁꯤꯡ ꯌꯥꯝ ꯏꯁꯤꯡ ꯌꯥꯝ ꯊꯥꯛꯑꯣ
ꯍꯣꯏ ꯑꯗꯨꯅꯦ ꯎꯝ ꯏꯁꯤꯡꯁꯨ ꯊꯛꯂꯒ ꯂꯩꯒꯅꯤ
ꯑ
ꯄꯨꯡ ꯀꯌꯥꯗ ꯑꯃꯨꯛ ꯍꯜꯂꯛꯀꯅꯦ
ꯑꯦ ꯎ ꯑꯩ ꯍꯧꯖꯤꯛ ꯍꯧꯖꯤꯛꯇꯤ ꯀ꯭ꯂꯥꯁꯇꯤ ꯂꯣꯏꯔꯦꯕꯀꯣ ꯑꯇ ꯑꯃꯃ ꯗ꯭ꯌꯨꯇꯤ ꯑꯃꯨꯛ ꯆꯠꯀꯅꯤ ꯄꯨꯡ ꯇꯨ ꯇꯨꯗ
ꯑꯣ ꯄꯨꯡ ꯑꯅꯤꯗ ꯎꯝ ꯎꯝ ꯌꯥꯝ ꯅꯨꯡꯉꯥꯏꯔꯦ ꯌꯥꯝ ꯅꯨꯡꯉꯥꯏꯔꯦ ꯊꯕꯛ ꯑꯃ ꯂꯩꯔꯒ ꯂꯩꯕꯅ ꯈꯔ ꯐꯕꯅꯦ ꯑꯩꯈꯣꯏꯗꯤ ꯊꯕꯛ ꯑꯣꯏꯇꯕꯅꯤꯅꯀꯣ ꯑꯗꯨꯝ ꯑꯉꯥꯡ ꯂꯧꯒꯅꯤ ꯂꯩꯒꯅꯤ ꯆꯠꯊꯣꯛ ꯆꯥꯁꯤꯟ ꯇꯧꯒꯅꯤ ꯃꯇꯝꯁꯨ ꯑꯁ ꯃꯔꯛ ꯃꯔ ꯑꯇꯩ ꯃꯇꯝ ꯉꯥꯏꯕꯁꯨ ꯌꯥꯝ ꯋꯥꯕꯅꯦ
ꯏꯁꯁꯨ ꯑꯗꯨ ꯌꯨꯝꯗ ꯑꯗꯨꯝ ꯂꯩꯕꯗꯣ ꯅꯨꯡꯉꯥꯏꯌꯦ ꯊꯕꯛ ꯀꯧꯔꯤ ꯋꯥꯃꯟꯕꯒꯤ ꯃꯤ ꯃꯤ ꯁꯨ ꯑꯣꯅꯤ ꯁ ꯄ ꯎꯝ
ꯎꯝ
ꯑꯗꯨꯝ ꯂꯩꯗꯣꯏꯔꯥ ꯅꯪꯗꯤꯦ
ꯍꯣꯏ ꯑꯗꯨꯝ ꯂꯩꯌꯦ ꯌꯨꯝꯗ ꯑꯗꯨꯝ ꯂꯩꯕꯅꯦ ꯉꯁꯤ ꯉꯁꯤꯁꯨ ꯍꯧꯖꯤꯛꯀꯥꯟꯁꯤꯦ ꯐꯨꯠꯕꯣꯜ ꯌꯦꯡꯕꯒꯤꯀꯣ ꯌꯥꯍꯧ ꯌꯝ ꯊꯦ ꯊꯦꯡꯉꯦꯕ ꯌꯥꯍꯧ ꯊꯦꯡꯕ ꯃꯇꯝꯗ ꯑꯃꯨꯛ ꯑꯁꯤꯗ ꯑꯥꯔꯖꯦꯟꯇꯤꯅꯥꯒ ꯀꯦꯞ ꯕꯔꯗꯦ ꯑꯣꯏ ꯑꯗꯨꯅ ꯑꯗꯨꯒꯤ ꯑꯁ ꯑꯥꯔꯖꯦꯟꯇꯤꯅꯥꯕꯨꯗꯤ ꯁꯞꯄꯣꯔꯠ ꯇꯧꯗꯦꯕ ꯑꯗꯨ ꯑꯣꯏꯔꯁꯨ ꯑꯃꯗꯣ ꯀꯦꯕꯔꯗꯦꯗꯣ ꯑꯁ ꯄꯥꯝꯗꯦ ꯑꯩꯗꯤ ꯅꯨꯡ ꯁꯤ ꯃꯤꯁꯤꯕꯨꯗꯤ ꯅꯨꯡꯁꯤꯌꯦꯀꯣ ꯑꯗꯨ ꯑꯣꯏꯔꯁꯨ ꯑꯥꯔꯖꯦꯟꯇꯤꯅꯥꯗꯤ ꯑꯗꯨꯝ ꯁꯞꯄꯣꯔꯠ ꯇꯧꯅꯤꯡꯗꯦ ꯇꯧ ꯎ ꯀꯔꯤ ꯍꯥꯏꯁꯤꯔꯥ ꯃꯤꯁꯤꯕꯨ ꯅꯨꯡꯁꯤꯔꯁꯨ ꯁꯞꯄꯣꯔꯠ ꯇꯧꯅꯤꯡꯕ ꯐꯥꯎ ꯍꯥꯎꯗꯦꯕ
ꯑꯩꯗꯤ ꯃꯁꯛꯇꯣ ꯌꯦꯡꯕꯗꯣ ꯅꯨꯡꯉꯥꯏꯌꯦ
ꯎꯝ ꯃꯦꯁꯤꯗꯤ ꯑꯗꯨꯝ ꯅꯨꯡꯁꯤꯌꯦ ꯍꯣꯏ ꯃꯥꯕꯨꯗꯤꯀꯣ ꯇꯜꯂ ꯍꯥꯏꯕꯗꯤ ꯂꯩꯗꯤꯦꯀꯣ ꯔꯣꯅꯥꯜ ꯗ ꯁꯨ ꯃꯦꯁꯤ ꯁꯨ ꯅꯦꯃꯔ ꯁ ꯅꯦꯃꯗꯤ ꯈꯔꯞ ꯇꯥꯦꯔꯖ ꯔꯅꯗꯣ ꯂꯒ ꯃꯤꯁꯤꯗꯤ ꯑꯗꯨꯝ ꯄꯥꯝꯃꯦ ꯃꯕꯥꯅꯤꯗꯣ ꯑꯗꯨꯝ ꯐꯥꯏꯕ ꯗꯔꯁꯨ ꯃꯣꯏ ꯄꯣꯔꯇꯨꯒꯜ ꯑꯣꯏꯔꯁꯨ ꯑꯥꯔꯖꯦꯟꯇꯤꯅꯥ ꯑꯣꯏꯔꯁꯨ ꯁꯞꯄꯣꯔꯠꯧ ꯇꯧꯒꯦ ꯍꯥꯏꯅ ꯊꯣꯛꯂꯛꯇꯦꯕ ꯑꯗꯨ ꯑꯩꯅ ꯁꯞꯄꯣꯔꯠ ꯇꯧꯕꯗꯦ ꯀ꯭ꯔꯣꯁꯤꯌꯥ ꯀ꯭ꯔꯣꯁꯤꯌꯥꯒ ꯖꯄꯥꯟ
ꯑ ꯖꯄꯥꯟꯗꯣ ꯌꯥꯝ ꯅꯨꯡꯁꯤꯌꯦꯦ
ꯍꯣꯏ ꯅꯨꯡꯁꯤꯌꯦ ꯎꯝ ꯌꯥꯝ ꯅꯨꯡꯁꯤꯕꯅꯦ ꯑꯁ ꯑꯗꯨꯒꯤ ꯏꯁꯤꯡꯗ ꯐꯖꯅ ꯇꯨꯝꯗꯦ ꯑꯗꯨꯒ ꯌꯥ ꯍꯥꯎ ꯊ ꯍꯦꯉꯦ ꯌꯥꯍꯥꯎ ꯊꯦꯡꯈ꯭ꯔꯗꯤꯔꯣ ꯅꯨꯄꯤꯁꯤꯡꯗꯤꯀꯣ ꯌꯥꯍꯥꯎ ꯊꯦꯡꯈ꯭ꯔꯗꯤ ꯊꯕꯛꯁꯦ ꯑꯗꯨꯝ ꯂꯩꯕꯅꯦ ꯌꯥꯍꯧ ꯉꯜꯂ ꯅꯨꯃꯤꯠ ꯊꯣꯛꯇ꯭ꯔꯤꯉꯩꯗ ꯂꯣꯏ ꯁꯨꯕꯤꯔꯗꯤ ꯊꯕꯛꯁꯦ ꯌꯥꯝ ꯀꯣꯝꯕꯅꯦꯕ ꯑꯗꯨ ꯑꯣꯏꯔꯁꯨ ꯌꯥꯍꯥꯎ ꯊꯦꯡꯈ꯭ꯔꯗꯤꯀꯣ ꯑꯁ ꯑꯉꯥꯡꯕꯨ ꯏꯔꯣꯛꯍꯟꯁꯤꯔꯥ ꯆꯥꯛ ꯆꯥꯍꯟꯁꯤꯔꯥ ꯀꯔꯤ ꯇꯧꯁꯦꯗ ꯊꯕꯛ ꯌꯥꯝ ꯊꯣꯛꯂꯛꯑꯦꯕ
ꯎꯝ ꯅꯪꯗ ꯋꯥꯔꯝꯒꯅꯤ ꯑꯗꯨ ꯑꯣꯏꯔꯗꯤ
ꯍꯣꯏ ꯑꯗꯨꯃꯥꯏꯅ ꯇꯧꯋꯤ ꯑꯇꯩ ꯎꯝ ꯈꯟꯊꯕ ꯏꯀꯟꯇ ꯑꯣꯏꯕꯅꯤꯅ ꯑꯁ ꯌꯥꯝ ꯋꯥꯏ ꯃꯔꯛ ꯃꯔꯛꯇꯗꯤ
ꯎꯝ ꯑꯗꯨꯅꯅꯦ ꯑꯁ ꯑꯩꯅ ꯂꯨꯍꯣꯡꯅꯤꯡꯗꯅꯁꯤ
ꯑꯁ ꯃꯇꯝ ꯃꯇꯝ ꯂꯩꯗ ꯂꯨꯍꯣꯡꯕ ꯃꯇꯝꯗ ꯂꯨꯍꯣꯡꯉꯣ ꯑꯩꯗꯤ ꯄꯨꯡ ꯄꯨꯡ ꯄꯨꯡ ꯍꯥꯏꯌꯦ ꯑꯩꯗꯤ ꯆꯍꯤ ꯇ꯭ꯋꯦꯟꯇꯤ ꯑꯩꯠ ꯑꯗꯨꯋꯥꯏꯗ ꯂꯨꯍꯣꯡꯕꯅꯦ
ꯑꯣ ꯑꯗꯨ ꯑꯣꯏꯅꯤ ꯆꯞ ꯆꯥ ꯍꯥꯏꯅ ꯎꯝ ꯑꯩꯗꯤ ꯇ꯭ꯋꯦꯟꯇꯤ ꯊ꯭ꯔꯤ
ꯑꯣ ꯑꯁ ꯑꯁꯤꯗꯤ ꯑꯉꯥꯡ ꯌꯥꯝ ꯑꯉꯥꯡ ꯑꯣꯏꯔꯤꯔ ꯂꯩꯁꯥꯕꯤ ꯐꯖꯅ ꯇꯧꯍꯧꯔꯣ ꯑꯥ ꯂꯩꯁꯥꯕꯤ ꯇꯧꯅꯤꯡꯉꯥꯏ ꯆꯍꯤ ꯃꯉꯥꯒꯨꯝꯕ ꯂꯩꯔꯤꯌꯦ ꯂꯩꯁꯥꯕꯤ ꯇꯧꯕ ꯃꯇꯝꯗ ꯂꯩꯁꯥꯕꯤ ꯐꯖꯅ ꯇꯧ ꯭ꯔꯣ ꯑꯗꯨꯒ ꯂꯨꯍꯣꯡꯕ ꯃꯇꯝꯗ ꯃꯇꯝ ꯃꯇꯝ ꯐꯖꯅ ꯂꯧ ꯑꯗꯨꯃꯥꯏꯅ ꯇꯧꯔꯗꯤ ꯂꯣꯏꯅꯃꯛ ꯃꯇꯝ ꯃꯇꯝꯒꯤ ꯆꯠꯅꯕꯗꯣ ꯑꯗꯨꯝ ꯂꯩꯕꯅꯤ
ꯑꯝ ꯏꯟꯚꯥꯏꯠ ꯇꯧꯔꯛꯀꯦ
ꯎꯝ ꯇꯧꯔꯛꯑꯣ
ꯁꯥꯗ꯭ꯔꯣ ꯅꯣꯏ ꯂꯣꯝꯗꯗꯤ
ꯑꯩ ꯌꯥꯝ ꯁꯥꯏꯌꯦꯦ ꯐꯨꯔꯤꯠ ꯁꯦꯠꯄꯁꯨ ꯉꯝꯗ꯭ꯔꯦꯗ ꯍ ꯎꯝ ꯅꯣꯡ ꯆꯨꯗꯦ ꯀꯗꯤ ꯅꯨꯡꯁꯥ ꯌꯥꯝ ꯍ
ꯎꯝ ꯍꯝ
ꯅꯨꯡꯁꯥꯔ ꯍꯣꯏ ꯑꯩꯈꯣꯏꯗꯁꯨ ꯍꯅꯦ ꯉꯔꯥꯡ ꯅꯣꯡꯃꯨꯛ ꯆꯨꯒꯗ꯭ꯔꯥ ꯍꯥꯏꯔꯒ ꯅꯣꯡꯁꯨ ꯑꯃꯨꯛ ꯆꯨꯗꯦ ꯅꯣꯡ ꯆꯨꯔꯗꯤ ꯈꯔꯗꯤ ꯏꯪꯉꯦꯕ
ꯎꯝ ꯅꯣꯡꯣꯟ ꯁꯨꯔꯗꯤ ꯐꯔꯗꯥꯕꯕꯥ
ꯅꯣꯡ ꯆꯨꯔꯗꯤ ꯈꯔ ꯏꯪꯉꯦ ꯑꯗꯣ ꯍꯣꯏ ꯅꯣꯡ ꯆꯨꯕ ꯄꯥꯝꯃꯦ ꯑꯗꯨꯣ ꯅꯣꯡꯁꯨꯣ ꯆꯧꯗꯕꯅꯦꯅꯀꯣ ꯅꯪ꯭ꯔꯦ
ꯑꯁ ꯃꯄꯥꯟ ꯊꯣꯛꯄꯗꯣ ꯉꯝꯗꯦ ꯅꯨꯡꯁꯥ ꯁꯥꯃꯟꯈꯒꯦ
ꯍꯣꯏ ꯑꯗꯨꯅꯦ ꯑꯍꯤꯡ ꯐꯥꯎ ꯇꯨꯝꯕ ꯅꯨꯡꯉꯥꯏꯇꯦ ꯅꯨꯡꯁꯥ ꯁꯥꯔꯗꯤ ꯑꯍꯤꯡꯅ ꯐꯥꯎ ꯇꯣꯝꯕꯁꯦ ꯌꯥꯝ ꯋꯥꯕꯅꯦ
ꯎꯝ ꯐꯦꯟ ꯑꯣꯟ ꯇꯧꯗ꯭ꯔꯗꯤꯀꯣ ꯇꯨꯝꯕ
ꯍꯦꯟ ꯑꯩꯈꯣꯏꯗꯤ ꯃꯔꯛ ꯃꯔꯛꯇꯗꯤ ꯂꯥꯏꯔꯤꯛꯁꯨ ꯃꯩꯁꯨ ꯆꯠꯄꯅꯤꯅꯀꯣ ꯌꯥꯝꯃꯣ ꯑꯩꯈꯣꯏꯗꯤ
ꯍꯟꯂ ꯏꯕ꯭ꯔ
ꯍꯣꯏ ꯈꯨꯟꯗ ꯂꯩꯌꯦ ꯈꯨꯟꯗ ꯂꯩꯕꯅꯤꯅ
ꯍꯣꯏ ꯑꯩꯣꯟ ꯑꯩꯣꯟꯗ ꯂꯩꯕꯗꯤ ꯅꯣꯡ ꯇꯥꯔꯗꯤ ꯃꯥꯏꯗꯣ
ꯍꯣꯏ ꯃꯥꯏ ꯆꯠꯀꯅꯤ ꯅꯨꯡꯁꯤꯠ ꯅꯨꯡꯁꯤꯠ ꯌꯥꯝ ꯀꯥꯟꯅꯨꯡꯁꯤ ꯁꯤꯜꯂꯥꯔꯗꯤ ꯃꯩ ꯆꯠꯀꯗꯤ ꯌꯥꯝ ꯋꯥꯕꯅꯦ
ꯎꯄꯥꯏ ꯂꯩꯇ꯭ꯔꯦ
ꯐꯥꯏꯜ ꯎꯣꯏ ꯑ ꯎꯝ
ꯁ
ꯎ ꯀꯅꯥ ꯀꯅꯥ ꯂꯩꯕ꯭ꯔꯣ ꯅꯃꯥꯟ ꯅꯥꯕꯤꯁꯤꯡꯁꯨ ꯂꯩꯕ꯭ꯔꯣ
ꯑ ꯍꯣꯏ ꯍꯣꯁꯇꯦꯜꯗ ꯂꯩꯕꯅꯤꯅ ꯃꯖꯥꯐ ꯑꯣꯏꯣꯏꯅ ꯅ ꯁꯃꯦꯠ ꯇꯑꯣꯅ ꯍꯥꯏꯕꯒꯤ ꯏꯁꯨ ꯏꯔꯛꯇꯦ ꯎꯝ
ꯄꯨꯡ ꯀꯌꯥꯗ ꯇꯨꯝꯃꯦ ꯄꯨꯡ ꯀꯌꯥꯗ ꯍꯧꯒꯠꯂꯦ
ꯑꯁ ꯑꯩꯗꯤ ꯎ ꯇ꯭ꯨꯋꯦꯜꯐꯇ ꯇꯨꯝꯃꯦ ꯑꯗꯨꯒ ꯁꯤꯛꯁꯇ ꯍꯧꯒꯠꯂꯦ
ꯑꯣ ꯑꯩꯈꯣꯏꯁꯨ ꯑꯌꯥꯝꯕ ꯁꯤ ꯁꯤꯛꯁ ꯑꯗꯨꯒ ꯄꯨꯡ ꯇꯔꯨꯛ ꯇꯔꯨꯛ ꯃꯈꯥꯏ ꯑꯗꯨꯋꯥꯏꯗ ꯑꯗꯨꯝ ꯍꯧꯒꯠꯂꯦꯗ ꯑꯌꯥꯝꯕꯗꯤ ꯃꯇꯝ ꯆꯥꯕꯅꯦ ꯄꯨꯡ ꯇꯔꯨꯛꯅ ꯎꯝ
ꯑꯝ ꯄꯌꯥꯔꯥꯏꯅꯦꯅꯄꯗꯥꯏꯇ ꯎꯝ
ꯇꯟ ꯇ꯭ꯔꯣ ꯍꯦꯟꯦꯟ ꯈ꯭ꯔꯗꯤ ꯑꯁ
ꯊꯦꯡꯉꯦ ꯑꯗꯨ ꯑꯣꯏꯔꯁꯨ ꯄꯨꯡ ꯇꯔꯨꯛꯇꯗꯤ ꯑꯗꯨꯝ ꯌꯥꯏꯅ ꯍꯧꯒꯠ ꯍꯧꯒꯠꯄ ꯃꯇꯝꯗꯤ
ꯑ
ꯆꯥꯛ ꯌꯦꯟꯁꯥꯡꯁꯦ ꯆꯥꯛ ꯌꯦꯟꯁꯥꯡꯗꯤ ꯀꯔꯤ ꯁꯥ ꯁꯥꯒꯨꯝꯕꯗꯤ ꯄꯤꯗꯦ ꯍꯞꯇꯥꯗ
ꯑ ꯊꯥꯔꯁꯗꯦꯒ ꯁꯟꯗꯦꯗ ꯄꯤꯌꯦꯦ ꯌꯦꯡ ꯁꯤ ꯎ ꯎꯝ
ꯑꯣ ꯑꯗꯨ ꯑꯣꯏꯔꯗꯤ ꯐꯥꯏꯅ ꯃꯤꯔꯞꯄꯤꯔꯗꯤ
ꯎꯝ ꯃꯦꯁꯔꯤ ꯇꯞꯇ ꯏꯂ ꯑꯣꯔꯒ ꯍꯗꯦ ꯑꯩꯈꯣꯏꯒꯤ ꯍꯣꯁꯇꯦꯜꯁꯦ ꯄꯩꯁꯥ ꯌꯥꯝ ꯄꯥꯝꯃꯦ ꯑꯣꯖꯥꯈꯣꯏꯗꯣ ꯌꯥꯗꯣ ꯌꯦꯟꯖꯥꯡꯁꯨ ꯑꯍꯥꯎ ꯑꯍꯥꯎꯕ ꯄꯤꯔꯗꯤ ꯊꯔꯕ ꯑꯗꯨ ꯅꯠꯇꯦꯕ ꯍꯗꯨꯗ
ꯥꯎ ꯏꯟꯁꯥꯡꯅꯤꯡꯉꯥꯏ ꯑꯐꯥꯎ ꯂꯩꯇꯕ ꯌꯥꯎꯕꯅꯤꯅꯦ ꯅꯣꯏꯗꯤ ꯑꯗꯨ ꯑꯗꯨ ꯐꯥꯕꯅꯤ ꯃꯔꯥꯡ ꯃꯔ ꯊꯣꯡꯅꯤꯡꯉꯥꯏ ꯐꯥꯎ ꯂꯩꯇꯕ ꯃꯇꯝ ꯂꯩꯕꯅꯤ ꯑꯩꯅ ꯑꯗꯨꯒꯤ ꯃꯔꯛ ꯃꯔ ꯅꯦ ꯑꯁꯝ ꯦ ꯅꯨꯡꯉꯥꯏꯅ
ꯎꯝ
ꯊꯣꯡꯝꯕ
ꯑꯗꯨꯝ ꯆꯤꯡꯗꯗꯤ ꯑꯩꯈꯣꯏꯅ
ꯎꯝ
ꯁꯦ ꯑꯗꯨꯝ ꯆꯥꯕ ꯌꯥꯕ ꯈꯛꯇ ꯑꯗꯨꯝ ꯂꯩꯌꯦꯕ ꯅꯥꯄꯤꯗꯤ ꯎꯝ ꯍꯧꯖꯤꯛꯀꯥꯟꯒꯤ ꯃꯤꯁꯤꯡꯁ ꯁꯦ ꯅꯥꯄꯤꯒꯨꯝꯕꯁꯦ ꯌꯥꯝ ꯆꯥꯅꯤꯡ ꯆꯥꯅꯤꯡꯗꯦꯗꯅ
ꯎꯝ
ꯑ ꯍꯥꯏꯔꯗꯤ ꯆꯥꯛ ꯌꯦꯟꯁꯥꯡꯕꯨꯗꯤ ꯑꯗꯨꯝ ꯃꯄꯥꯟ ꯊꯣꯛꯈ꯭ꯔꯗꯤ ꯑꯗꯨꯝ ꯐꯪꯕꯅꯦꯕ ꯌꯦꯟꯗꯦꯝꯒꯨꯝꯕ ꯀꯔꯤ ꯀꯔꯤ ꯂꯩ ꯑꯗꯨꯝ ꯂꯩꯌꯦꯕꯀꯣ ꯑꯗꯨꯒꯨꯝꯕꯗꯤ ꯆꯥꯅꯤꯡꯗꯦ ꯑꯗꯨ ꯑꯣꯏꯔꯁꯨ ꯑꯗꯨ ꯑꯣꯏꯔꯁꯨ ꯑꯩꯗꯤ